ꯍꯂꯣ ꯍꯜꯂꯣ
ꯇꯥꯕ꯭ꯔꯣ
ꯇꯥꯏꯌꯦ ꯇꯥꯏꯌꯦ ꯅꯪ ꯇꯥꯕ꯭ꯔꯣ
ꯍꯂꯣ
ꯍꯜꯂꯣ ꯇꯥꯕ꯭ꯔꯣ ꯅꯪ ꯇꯥ ꯑꯩꯗꯤ ꯇꯥꯏꯌꯦ ꯅꯪ ꯇꯥꯗ꯭ꯔꯣ
ꯇꯥꯏꯌꯦ ꯇꯥꯏꯌꯦ
ꯑꯣꯀꯦ ꯀꯩꯗꯧꯔꯝꯃꯤꯅꯣ ꯍꯜꯂꯣ ꯀꯩꯗꯧꯔꯝꯃꯤꯅꯣꯕ
ꯎꯝ ꯑꯣ ꯏꯁꯤꯡꯁꯤ ꯉꯝꯃꯤ ꯍꯥꯏꯕ ꯕꯥꯠꯔꯨꯝ ꯕꯥꯠꯔꯨꯝ ꯇꯣꯏꯂꯦꯠ ꯀꯩꯀ ꯏꯁꯤꯡ ꯕꯥꯠꯔꯨꯝ ꯇꯣꯢꯂꯦꯠ ꯀꯩꯀꯩ ꯁꯤꯖꯤꯟꯅꯥꯅꯕꯅꯦ ꯢꯁꯤꯡ
ꯑꯥ ꯑꯣꯀꯦ ꯑꯣꯀꯦ
ꯆꯥꯛ ꯆꯥꯔꯕꯣ
ꯆꯥꯗ꯭ꯔꯤ ꯑꯗꯣ ꯆꯥꯔꯥꯁꯤꯔꯥ ꯈꯜꯂꯤꯅꯦ ꯉꯥꯁꯤ ꯑꯌꯨꯛꯀꯤ ꯀꯦꯝ ꯆꯥꯗ꯭ꯔꯤ ꯌꯥꯝꯈꯠꯂꯛꯑꯦ ꯈꯤꯇꯪ ꯍꯣꯏ ꯑꯗꯨꯝ ꯆꯥꯛꯅ ꯇꯧꯁꯜꯂꯁꯤꯔ ꯈꯜꯂꯤꯕ ꯍꯥꯍꯥꯍꯥ
ꯑꯣ ꯐꯩ ꯑꯗꯨꯒ ꯆꯥꯛ ꯉꯟꯅꯥ ꯆꯥꯊꯣꯛ ꯍꯣꯒ ꯂꯩꯔꯗꯤ ꯍꯛꯆꯥꯡ ꯌꯥꯡꯉꯦꯒ ꯍꯥꯏꯕꯅꯦ
ꯈꯪꯗꯦ ꯑꯗꯨ ꯑꯗꯨꯒꯤ ꯂꯣꯗꯤꯛ ꯑꯗꯨ ꯑꯗꯨ ꯆꯨꯝꯕ꯭ꯔꯥ ꯌꯦꯡꯒꯦꯀꯣ ꯑꯩ ꯃꯌꯥꯝꯗꯤ ꯆꯥꯕ ꯌꯥꯔꯣꯏꯕ ꯍꯧꯖꯤꯛ ꯑꯗꯣ ꯈꯤꯇꯪ ꯇꯦꯡꯀꯣꯠꯇ ꯈꯔ ꯆꯥꯒꯦ ꯎ ꯍꯥ ꯍꯥ ꯍꯥ ꯍꯥ ꯑ ꯏꯔꯣꯟꯕꯒ ꯀꯣꯕꯤ ꯃꯁꯣꯏ ꯊꯣꯡꯕꯒ ꯃꯥꯜꯂꯦ
ꯑꯣ ꯍꯥꯎꯕ ꯍꯤꯡꯖꯥꯡꯅꯤꯅꯦ
ꯃꯥꯅꯦ
ꯉꯥꯔꯧꯒꯗꯤ ꯌꯥꯎ ꯗ꯭ꯔꯣ
ꯉꯥꯔꯧꯗꯤ ꯌꯥꯎꯗꯦ ꯃꯪꯒꯟ ꯑꯇꯥꯎꯕ ꯌꯥꯎꯋꯦ
ꯆꯂꯂꯥ ꯐꯖꯔꯦ ꯍꯦ
ꯁꯤ꯭ꯁ ꯋꯥꯔꯦꯍꯦ ꯑ ꯍꯦꯍꯦ ꯅꯪꯗꯤ ꯆꯥꯛ ꯆꯥꯔꯕꯣ
ꯆꯥꯗ꯭ꯔꯤꯗ ꯆꯥꯛꯇꯤ ꯊꯣꯡ ꯂꯣꯏꯔꯦ
ꯑꯣ ꯀꯩ ꯃꯊꯦꯜ ꯇꯧꯔꯕ
ꯑꯩꯈꯣꯏꯒꯤꯗꯤ ꯍꯋꯥꯏ ꯃꯪꯒꯟ ꯑꯄꯣꯛꯄꯗꯣ ꯑꯗꯨꯗꯣ ꯁꯣꯛ ꯇꯧꯁꯟꯕ ꯃꯥꯜꯂꯦ
ꯑꯣ ꯍꯥꯎꯕꯅꯤꯅꯦ ꯑꯗꯨꯁꯨ ꯃꯄꯨꯝꯗꯨ ꯅꯠꯇ꯭ꯔꯣ
ꯍꯣꯏ ꯃꯄꯨꯝ ꯃꯄꯨꯝ ꯊꯣꯡꯕꯗꯣ
ꯑꯥ ꯑꯗꯨꯁꯨ ꯌꯥꯏꯅꯦ
ꯍꯣꯏ ꯑꯗꯨ ꯊꯣꯡꯖꯥꯜꯂꯦꯅ ꯇꯧꯋꯦ
ꯎꯝ
ꯑꯥꯎ ꯅꯣꯢ ꯍꯦꯜꯂꯤꯠ ꯗ
ꯑꯦ ꯑꯩꯗꯤ ꯑꯗꯨꯅ ꯍꯦꯟꯅ ꯄꯥꯝꯃꯦꯍꯦ ꯍꯦꯍꯦꯍꯦ
ꯆꯥꯟꯅꯕ ꯍꯥꯏꯔꯗꯤ ꯑꯩꯈꯣꯏꯒꯤ ꯁꯃꯣꯁꯥꯁꯦ ꯁꯃꯣꯁꯥꯖꯤꯒ ꯀꯣꯠꯂ ꯆꯥꯕꯅ ꯍꯦꯟ ꯍꯥꯎꯕꯅꯦ
ꯃꯥꯅꯤ ꯃꯥꯅꯤ ꯁꯤꯡꯒꯥꯔ ꯁꯞꯖꯤ ꯍꯥꯏꯅꯩꯖꯦ ꯀꯩꯅꯣ
ꯑꯥ ꯁꯞꯖꯤ ꯌꯥꯎꯗꯗꯤ ꯍꯩꯅꯗꯦꯅꯦ ꯀꯩꯒꯤꯅꯣ ꯍꯪꯗꯦꯅꯣ
ꯍꯦꯍꯦ ꯁꯤꯡꯒꯥꯔ ꯆꯥꯕꯖꯦ
ꯁꯤꯡꯍꯥꯔ ꯆꯥ ꯑꯂꯨꯈꯛ ꯆꯥꯕꯁꯨ ꯍꯩꯅꯗꯦ
ꯎꯝ ꯅꯪ ꯕꯣꯜ ꯑꯗꯨꯝ ꯌꯦꯡꯕ꯭ꯔꯣ ꯐꯖꯅ
ꯌꯦꯡꯉꯦ
ꯖꯄꯥꯟ ꯌꯦꯡꯕ꯭ꯔꯣ
ꯖꯄꯥꯟ ꯌꯦꯡꯍꯧꯗ꯭ꯔꯦ ꯇꯨꯝꯃ ꯂꯩꯔꯝꯃꯦ
ꯑꯣ ꯑꯨꯁ ꯑꯩꯗꯤ ꯉꯔꯥꯡ ꯢ ꯀꯕꯗꯣꯉꯣ ꯑꯩ ꯌꯦꯡ ꯌꯥꯈꯤꯗ꯭ꯔꯦꯅꯦꯃꯤ ꯂꯤꯡꯇꯣ ꯀꯔꯤ ꯇꯧꯔꯅꯣ ꯈꯪꯗꯦ ꯑꯩ ꯐꯣꯟꯁꯦ
ꯑꯥꯢ ꯑꯦꯁ ꯇꯤ ꯚꯤ ꯄꯨꯁꯝꯕ꯭ꯔꯣ
ꯑꯥꯏ ꯑꯦꯁ ꯇꯤ ꯚꯤ ꯄꯨꯁꯟꯗꯦ ꯐꯣꯟꯗ ꯌꯦꯡꯕ
ꯑꯣ ꯆꯞꯀꯤ ꯁꯦꯀꯦꯟ ꯍꯥꯐ ꯀꯤꯗꯣ
ꯑꯥ
ꯁꯦꯀꯦꯟ ꯍꯥꯞ ꯃꯇꯨꯡ ꯆꯞꯄꯅꯦ
ꯑꯣ ꯑꯗꯨꯅꯦ ꯅꯪ ꯀꯩ ꯏꯄꯤꯛ ꯁ꯭ꯄꯣꯁ ꯁꯤ ꯌꯦꯡꯕ꯭ꯔ ꯀꯩꯗ ꯌꯦꯡꯒꯦ
ꯑꯥ ꯑꯦꯁ ꯇꯤ ꯚꯤꯗ ꯌꯦꯡꯉꯦ
ꯑꯣ ꯑꯗꯨꯗꯤ ꯅꯨꯡꯉꯥꯏꯔꯦ ꯑꯩꯈꯣꯏꯅ ꯑꯃꯨꯛ ꯇꯤ ꯚꯤꯗꯣ ꯀꯅꯥꯝꯇ ꯌꯦꯡꯕꯤꯗꯦꯅ ꯂꯧꯁꯟꯗꯦ ꯑꯩꯈꯣꯏ ꯀꯅꯦꯛꯁꯟꯗꯤ ꯂꯩꯕꯅꯦꯕ
ꯑꯥ
ꯑꯗꯣ ꯀꯩꯅꯣ ꯇꯧꯗ꯭ꯔꯦꯅꯦ ꯍꯥꯏꯗꯤ ꯄꯩꯁꯥ ꯊꯤ ꯊꯤꯈꯤꯗ꯭ꯔꯦꯕ
ꯂꯨꯄꯥ ꯆꯥꯝꯃ ꯊꯤꯕ ꯑꯩꯈꯣꯏꯒꯤ
ꯎꯝ
ꯂꯨꯄꯥ ꯆꯥꯝꯃ ꯊꯤꯔꯒ ꯑꯗꯨꯃꯥꯏꯟ ꯌꯦꯡ
ꯆꯥꯝꯃ ꯊꯤꯕ ꯍꯥꯏꯁꯦ ꯀꯩꯅꯣ ꯇꯧꯕ ꯑꯣꯏꯔꯝꯅꯤꯍꯦ ꯅꯣꯏ ꯑꯇꯣꯞꯄ ꯆꯦꯟꯅꯦꯜ ꯆꯦꯟꯅꯦꯜ ꯍꯥꯞꯄꯅꯤ ꯆꯥꯝꯃ ꯈꯛꯇꯤ ꯑꯣꯏꯔꯝꯃꯣꯏ ꯆꯦꯟꯅꯜꯗꯨ ꯍꯥꯞꯄꯒꯤ ꯂꯨꯄꯥ ꯆꯥꯝꯃ ꯑꯣꯏꯔꯝꯅꯤ
ꯍꯣꯏ ꯍꯣꯏ ꯆꯦꯅꯦꯜꯗꯣ ꯑꯇꯣꯞꯄꯒꯤ ꯂꯨꯄꯥ ꯆꯥꯃ ꯌꯥꯡꯈꯩ ꯑꯃ ꯊꯥ ꯑꯝꯒꯤ
ꯑꯥ ꯑꯗꯨꯅꯦ ꯑꯗꯨꯃꯥꯏꯅ ꯑꯣꯏꯕꯅꯦꯕ ꯎꯝ ꯈꯪꯗꯦꯅꯦ ꯇꯧꯔꯤꯁꯦ
ꯅꯨꯡꯉꯥꯏꯔꯦ ꯍꯧꯖꯤꯛꯀꯥꯟꯁꯦ
ꯍꯣꯏ ꯇꯥꯏꯃꯤꯡꯁꯤꯅꯤꯅꯦ ꯐꯔꯛ
ꯇꯥꯏ ꯍꯣꯏ ꯇꯥꯏꯃꯤꯡꯗꯤ ꯈꯔ ꯃꯗꯣꯡ ꯆꯥꯗꯦ
ꯎꯝ ꯍꯥꯟꯅꯗꯤ ꯀ꯭ꯂꯞꯇ ꯀꯩꯗ ꯌꯦꯡꯅꯔꯝꯕꯅꯦ ꯑꯗꯩ ꯀ꯭ꯂꯕꯁꯨ ꯍꯧꯖꯤꯛꯀꯥꯟꯗꯤ ꯑꯩꯈꯣꯏ ꯀꯌꯥ ꯊꯣꯛꯇ꯭ꯔꯕꯅꯤꯅ ꯑꯗꯩ ꯃꯤꯁꯨ ꯂꯣꯏ ꯍꯥꯏꯌꯦꯡ ꯍꯥꯟꯅ ꯀ꯭ꯂꯕ ꯄꯥꯏꯔꯝꯕꯁꯤꯡꯗꯣ ꯁ꯭ꯋꯥꯏꯗꯩ ꯑꯣꯏꯗ꯭ꯔꯦꯕ
ꯀꯔꯣꯝꯗꯒꯤ ꯑꯣꯏꯈꯔꯕ ꯅꯪ ꯑꯁꯣꯝ ꯂꯥꯏ ꯈꯣꯝꯕꯝ ꯑꯁꯣꯝ ꯂꯦꯝ ꯂꯣꯝꯗꯒꯤ ꯑꯣꯏꯈ꯭ꯔꯕꯣ
ꯅꯠꯇꯦ ꯅꯠꯇꯦ ꯎꯝ ꯀ꯭ꯂꯞ ꯃꯅꯥꯛꯇꯒꯤ ꯅꯠꯇꯕ ꯈꯔ ꯂꯥꯞꯄ ꯍꯥꯏꯇꯥꯔꯦ ꯌꯥꯝ ꯂꯥꯞꯅꯄꯕꯨꯗꯤ ꯅꯠꯇꯦ ꯑꯗꯨꯏꯗꯤ ꯁꯨꯝ ꯇꯟꯕꯤꯗꯣꯍꯦ ꯀꯌꯥꯁꯨ ꯀꯩꯅꯣ ꯇꯧꯅꯗꯕꯒꯤ ꯀ꯭ꯂꯣꯁ ꯑꯣꯏꯅꯗꯕꯒꯤ ꯑꯗꯨꯒꯤ ꯑꯗꯨꯝ ꯇꯟꯕꯗꯣ ꯀ꯭ꯂꯞꯇꯗꯤ ꯇꯤꯕꯤ ꯅꯨꯡꯕꯤ ꯍꯥꯟꯅ ꯗꯤ ꯑꯗꯨꯝ ꯑꯩꯈꯣꯏ ꯇꯞꯇ ꯑꯗꯨꯝ ꯌꯦꯡꯉꯦꯕ ꯄꯨꯂꯞ ꯄꯨꯂꯣ ꯍꯣꯏ ꯃꯥ ꯍꯣꯏ ꯀꯥꯡꯕꯨꯖꯤꯡꯗꯣ ꯑꯗꯒꯤ ꯕꯣꯜꯁꯦ ꯍꯟꯗꯛꯇꯤ ꯂꯣꯢ ꯊꯦꯡꯉꯌꯦꯗꯅ ꯀꯏ ꯄꯨꯨꯡ ꯑꯍꯨꯃ ꯃꯛ ꯈꯥꯏꯒ ꯀꯥꯏꯁꯨ ꯐꯔꯛ ꯇꯥꯏ ꯀꯥꯏ ꯎꯝ ꯐꯥꯏꯅꯦꯜꯒꯨꯝꯕꯅꯦ ꯍꯥꯏꯇꯥꯔꯗꯤ ꯀꯩꯁꯨ ꯀꯥꯏꯗꯕ ꯅꯣꯡ ꯐꯥꯗꯣꯛꯀꯤ ꯑꯣꯢꯅꯀꯣ ꯑꯗꯨꯁꯨ ꯅꯠꯇꯕꯅꯤꯅ
ꯑꯗꯨꯅꯦ ꯀꯔꯤ ꯇꯧꯒꯗ꯭ꯔꯣ ꯑꯩꯈꯣꯏꯒꯤ ꯑꯥ ꯍꯥꯏꯗ꯭ꯔꯦꯁꯟ ꯃꯤꯅꯤꯠ ꯀꯥꯏꯅ ꯂꯩꯗ꯭ꯔꯣ ꯇꯣꯉꯥꯟꯅ ꯑꯃꯨꯛ ꯑꯗꯒꯤ ꯑꯃꯨꯛ ꯃꯤꯅꯤꯠ ꯑꯍꯨꯝ ꯄꯤꯔꯦ ꯑꯗꯒꯤ ꯑꯃꯨꯛ ꯑꯑꯑꯑ ꯒꯥꯔꯤ ꯑꯆꯧꯕꯗꯣ ꯍꯧꯖꯤꯛ ꯀꯥꯟꯁꯤꯗꯤ ꯑꯃꯨꯛꯁꯨ ꯑꯣ ꯃꯥꯒꯤ ꯃꯥꯒꯤ ꯇꯤꯝ ꯃꯤ ꯃꯥ ꯃꯥꯒꯤ ꯐꯃꯨꯡ ꯃꯌꯥꯗ ꯂꯣꯏꯅ ꯇꯤꯚꯤꯖꯦ ꯊꯝꯅꯔꯦꯗꯣ ꯅꯠꯇ꯭ꯔꯣ ꯗ꯭ꯔꯦꯁꯤꯡ ꯔꯨꯝ ꯑꯗꯩꯗꯤ ꯑ ꯀꯩ ꯔꯨꯝꯗꯒ ꯗ꯭ꯔꯣꯌꯤꯡ ꯔꯨꯝ ꯀꯔꯤ ꯀꯔꯥ ꯂꯣꯏꯅ ꯊꯝꯅꯔꯕꯅꯤꯅꯅꯦ
ꯃꯥꯅꯦ
ꯃꯤꯁꯦ ꯊꯣꯛꯄꯁꯨ ꯋꯥꯠꯂꯦꯕ
ꯑꯗꯒꯤꯖꯨ ꯃꯤ ꯇꯟ ꯍꯥꯏꯗꯤ ꯇꯟꯁꯨ ꯇꯟꯅꯕ ꯍꯥꯏꯇꯥꯔꯦ ꯇꯥꯟꯅꯔꯤꯁꯦ ꯀꯩꯒꯤꯅꯣ ꯍꯥꯏ ꯀꯥꯟꯗ ꯊꯦꯡꯉꯥ ꯀꯥꯟꯗ ꯊꯣꯛꯂꯛꯄ ꯀꯥꯟꯗꯗꯤ ꯍꯧꯖꯤꯀꯥꯟ ꯁꯤꯗꯤ ꯀꯣ ꯀꯣꯕ꯭ꯔꯥ ꯃꯥꯟꯗꯣꯁꯨ ꯊꯣꯛꯏꯗꯣ ꯢꯂꯥꯚꯣ ꯀꯣ ꯁꯤꯗꯕꯨ ꯁꯃꯥꯟꯗꯣ ꯑ ꯑꯗꯩ ꯉꯥꯄꯨꯡ ꯀꯥꯃꯥꯟꯗꯣ ꯂꯣꯏ ꯊꯣꯛꯂꯛꯑꯕꯅꯤꯅ ꯀꯩ ꯇꯧꯕ ꯍꯥꯏꯇꯥꯔꯦ ꯅꯔꯤꯕ ꯕꯤꯠ ꯂꯩꯅꯗ꯭ꯔꯦꯕ
ꯃꯥꯟꯅꯦ
ꯅꯪꯅ ꯅꯣꯛꯄꯁꯦ
ꯎꯝ
ꯑꯣꯏꯗꯣꯏꯅꯦꯕ
ꯎꯝ
ꯑꯗꯨꯅꯤꯗ ꯄꯣꯠꯁꯦ ꯃꯣꯏꯅ ꯃꯣꯏꯅ ꯂꯥꯛꯇꯕ ꯃꯣꯏꯅ ꯂꯩꯇꯕ ꯑꯣꯏꯔꯗꯤ ꯐꯕꯀꯣ
ꯎꯝ
ꯃꯣꯏ ꯂꯩꯁꯜꯂꯕꯅꯤꯅ ꯀꯤꯅꯔꯦꯕ ꯃꯤꯁꯤꯡꯁꯦ ꯊꯣꯛꯄ
ꯍꯣꯏ ꯕꯦꯔꯥꯅꯤ
ꯗꯥꯗꯥ
ꯕꯣꯜꯗꯤ ꯉꯔꯥꯡꯗꯤ ꯖꯔꯃꯅꯤ ꯊꯤ ꯅꯩꯍꯦ ꯑꯊꯥ ꯈꯨꯗꯤꯡꯒꯤ ꯆꯟꯕ ꯋꯥꯅꯦ ꯑꯗꯨꯕꯨ ꯕꯣꯜꯅꯦ ꯀꯥꯢꯌꯦ
ꯅꯩꯗ꯭ꯔꯥꯗꯤ ꯀꯩꯅꯣꯍꯦ ꯀꯥꯌꯩ ꯅꯩꯕꯨ ꯅꯩꯃꯟꯗꯦ
ꯆꯣꯀ ꯑ ꯀꯣꯀꯥꯒꯣꯗꯣ ꯎꯀꯥꯒꯣꯗꯣ ꯑꯣꯀꯥ ꯑꯣ ꯍꯥꯏꯕ꯭ꯔꯥ
ꯆ ꯀꯣꯀꯥꯒꯣꯗꯤ
ꯇꯥꯕꯗꯣ ꯀꯀꯥꯒꯥꯎ ꯍꯥꯏꯕ꯭ꯔꯥ ꯀꯣꯀꯥ ꯍꯣꯏ ꯑꯗꯨꯒꯤ ꯑꯗ ꯑꯗꯨꯒꯤ ꯃꯣꯏ ꯁ꯭ꯇꯦꯠꯁꯦ ꯃꯣꯏ ꯀꯟ ꯗꯨꯏꯗꯤ ꯄꯤꯁꯛ ꯄꯤꯛꯏꯅꯦꯕ ꯅꯠꯇ꯭ꯔꯥ ꯄꯤ ꯄꯤꯛꯈ꯭ꯔꯕ ꯁ꯭ꯇꯦꯠ ꯀ ꯍꯥꯎ
ꯄꯤꯛꯈ꯭ꯔꯕ ꯀꯟꯇ꯭ꯔꯤꯗꯨꯅ ꯎꯝ
ꯑꯥꯎ ꯄꯤꯛꯈ꯭ꯔꯕ ꯅꯦꯁꯟ ꯑꯃꯅ ꯀꯔꯤ ꯇꯧꯔꯛꯏꯅꯦꯕ ꯃꯃꯤꯡꯕꯨ ꯄꯥꯡ ꯇꯥꯗꯕ ꯃꯃꯤꯡ ꯐꯧꯇ ꯀꯩ ꯇꯧꯔꯏꯅꯦꯕ ꯑꯥ ꯅꯦꯁꯅꯦꯜ ꯒꯦꯝꯁ ꯀꯥꯎꯔꯛꯏꯅꯦꯕ ꯅꯠꯇꯦ ꯏꯟꯇꯔ ꯋꯥꯔꯜ ꯀꯞ ꯀꯥꯎꯔꯛꯏꯅꯦꯕ ꯍꯥꯥ ꯄꯩꯁꯥ ꯉꯁꯥꯢ ꯑꯩ ꯄꯤꯔꯝꯕꯗꯣ ꯄꯤꯗꯦ ꯑꯥ ꯄꯤꯈ꯭ꯔꯦ ꯀꯔꯥꯢꯗ ꯕꯕꯥꯗ ꯑꯩ ꯍꯥꯢꯔꯤꯕꯁꯤ ꯂꯧꯁꯟꯕ ꯉꯝꯗ꯭ꯔꯦ ꯏꯃꯥꯗ ꯄꯤꯗꯧꯔꯣ ꯅꯠꯇꯦ ꯀꯅꯥꯗꯥ ꯑꯥ ꯈꯨꯗꯣꯡꯕꯤꯑꯣ ꯑ ꯄꯤꯒꯗꯕꯅꯦꯌꯦ ꯁꯤꯖ ꯍꯣꯏꯗ ꯄꯤꯒꯗꯕꯅꯦꯌꯦ ꯑꯣꯟꯅ ꯇꯩꯅꯔꯦ ꯑꯗꯨꯗꯤ ꯍꯣꯔꯦ ꯂꯥꯛꯄꯤꯔꯣꯅꯦ ꯍꯣꯔꯦꯟ ꯄꯨꯡ ꯑꯃ ꯑꯗꯥꯏꯗ ꯂꯥꯛꯄꯤꯔꯣꯅꯦ ꯎꯝ ꯃꯔꯨꯞꯀꯤꯔ ꯃꯥꯜꯂꯨꯕ ꯃꯔꯨꯞ ꯑꯣ ꯑꯗꯨꯅꯦ ꯅꯍꯥꯃꯨꯛꯁꯨ ꯑꯩꯅ ꯅꯣꯢꯗ ꯂꯨꯄꯥ ꯂꯤꯁꯤꯡ ꯃꯔꯤ ꯄꯤꯕꯅꯦꯕ ꯃꯔꯨꯞꯀꯤꯅꯦꯅ ꯋꯥꯔꯤꯗꯨ ꯁꯥꯟꯅꯔꯝꯃꯦꯅ ꯍꯥꯏꯌꯣ ꯑꯣ ꯍꯣ ꯍꯣ ꯍꯣ ꯄꯨꯡ ꯑꯃ ꯑꯗꯥꯢꯗ ꯂꯥꯛꯄꯤꯌꯣ
ꯍꯍꯥꯎ
ꯃꯤ ꯄꯤꯛꯈ꯭ꯔꯕ ꯅꯦꯁꯟꯅ ꯎꯝ ꯀꯔꯤ ꯀꯥꯎꯔꯛꯏꯅꯦꯕ ꯅꯇ ꯏꯟꯗꯤꯌꯥꯖꯤꯅ ꯃꯤ ꯑꯁꯨꯛ ꯆꯥꯎꯅ ꯂꯩꯈ꯭ꯔꯕ ꯀꯟꯇ꯭ꯔꯤ ꯑꯃꯅꯤ ꯁꯦꯀꯦꯟ ꯂꯥꯔꯖꯦꯁ ꯀꯟꯇ꯭ꯔꯤ ꯑꯃꯅꯤ ꯁꯤꯐꯥꯎ ꯐꯥꯔꯁ ꯂꯥꯔꯖꯦꯁ ꯐꯥꯎ ꯀꯥꯎ ꯉꯝꯃꯤ ꯃꯣꯏ ꯌꯦꯡꯉꯣ ꯇꯁꯦꯡꯅ ꯄꯩꯁꯥꯁꯦ ꯄꯨꯊꯣꯛꯅꯤꯡꯗꯕꯩꯔ ꯅꯠꯇ꯭ꯔꯒ ꯁꯥꯟꯅꯔꯨꯏꯉꯩꯁꯦ ꯀꯔꯤ ꯌꯣꯛꯈꯠ ꯏꯗꯤꯔꯥ ꯔꯤꯈꯦꯠꯇ ꯇꯧꯂꯩꯥꯏꯒ꯭ꯔꯦꯃꯤ
ꯃꯅꯦ ꯀꯥꯏꯗꯩꯩ ꯑꯥ ꯀꯩꯅꯣ ꯐꯤꯐꯥ ꯔꯦꯡꯀꯤꯡꯗꯣ ꯅꯥꯏꯟꯇꯤ ꯁꯤꯛꯁꯇꯒꯤ ꯀꯩꯅꯣ ꯌꯧꯈ꯭ꯔꯦ ꯋꯥꯟ ꯊꯥꯔꯇꯤꯒ ꯀꯌꯥꯅꯣ ꯋꯥꯟꯊꯔꯇꯤ ꯁꯤꯛꯁꯂꯥ ꯀꯩꯅꯣꯝ ꯌꯧꯒꯔ꯭ꯃꯤ
ꯑꯗꯨꯅꯤ ꯌꯦꯡ ꯉꯣꯅꯦ
ꯎꯝ
ꯕꯣꯟ ꯄꯥꯝꯖꯕ ꯇꯤꯡꯗꯦꯕ ꯀ꯭ꯔꯤꯀꯦꯠꯅꯦꯅ ꯃꯪ ꯏꯀꯪ ꯀꯪꯉꯒ ꯂꯣꯖꯤꯛꯇꯕꯨꯗꯤ ꯁꯥꯟꯅꯩ ꯏꯕꯨ ꯄꯥꯝꯖꯠ ꯗꯤ ꯍꯕ ꯇꯀꯦ ꯇꯨꯗꯤ ꯚꯔꯥꯠ ꯀꯣꯍꯂꯤ ꯍꯣꯏ ꯑꯗꯨ ꯐꯥꯎꯏꯤ ꯑꯗ ꯐꯥꯎꯋꯦ ꯑꯗꯨꯗꯤ ꯀꯪ ꯗ꯭ꯨꯔꯝꯕ ꯂꯪꯉꯛꯄꯗ ꯈꯨꯠꯅ ꯌꯩꯕꯒ ꯆꯞ ꯃꯥꯟꯅꯩꯑꯕ ꯍꯧꯖꯤꯛꯀꯤ ꯑꯃꯨꯛ ꯃꯦꯟꯁꯦ ꯃꯣꯏꯗꯤ ꯑꯣꯡꯂꯤ ꯁꯦꯟ ꯈꯛꯇꯅꯦ ꯍꯥꯏꯕ ꯑꯗꯒꯤ ꯂꯣꯖꯤꯛꯁꯨ ꯍꯣꯏ ꯂꯣꯖꯤꯛꯄꯨꯗꯤ ꯌꯥꯎꯏꯀꯣ ꯍꯤꯔꯝ ꯄꯂꯦ ꯈꯨꯗꯤꯡꯃꯛꯇ ꯍꯤꯔꯝ ꯈꯨꯗꯤꯡꯃꯛꯇ ꯂꯣꯖꯤꯛ ꯌꯥꯎꯏꯀꯣ ꯑꯗꯨ ꯑꯣꯏ ꯇꯒꯖꯨ ꯗꯥꯎ ꯌꯥꯕ ꯗꯥꯎ ꯌꯥꯕ ꯑꯣꯏ ꯐꯕ ꯗꯥꯎ ꯀꯔꯤꯗ ꯇꯧꯋꯦ ꯍꯥꯏꯕꯅꯤꯗ ꯑꯩꯅ ꯍꯥꯏꯕꯗꯤ ꯀ꯭ꯔꯤꯛꯀꯦꯠꯇ ꯑꯣꯏꯅ ꯂꯣꯏꯅ ꯊꯨꯞꯇꯦꯕ ꯀꯥꯏꯗꯩꯩꯅ ꯁꯦꯟꯆꯨꯔꯤ ꯂꯣꯏꯔꯦ ꯐꯥꯎꯒꯤꯕꯖꯤꯅ
ꯑꯗꯨꯅꯤ
ꯑꯩꯈꯣꯏ ꯇꯥꯏꯅ ꯄꯪꯁꯥ ꯁꯥꯟꯅꯕ ꯎꯇꯨꯞ ꯑꯃ ꯄꯥꯏꯔꯥ ꯄꯪꯁꯥ ꯁꯥꯟꯅꯔꯁꯨ ꯑꯗꯨꯝ ꯐꯥꯎꯅꯦꯕ ꯊꯣꯛꯎꯔꯗꯤ
ꯕꯦꯔꯅꯤ ꯑꯗꯨꯅꯤꯅꯦ ꯍꯥ ꯍꯥꯥ ꯈꯪꯗ꯭ꯔꯦꯅꯦ ꯇꯧꯔꯤꯁꯦ ꯒ꯭ꯌꯥꯟ ꯇꯥꯗꯦ
ꯎꯝ
ꯉꯥꯅꯨꯒꯤ ꯉꯥꯅꯨꯒꯤ ꯇꯣꯔꯅꯥꯃꯦꯟꯗꯨ ꯊꯣꯛ ꯁꯦꯝꯃꯤ ꯃꯤ ꯈꯔ ꯐꯖꯕ ꯑ ꯑꯍꯨꯝ ꯃꯔꯤ ꯈꯦꯂꯣꯃꯤ
ꯈꯣꯡ ꯌꯥꯗ ꯂꯩꯔꯛꯏꯅꯦ ꯈꯣꯡꯁꯦ ꯉꯁꯤ ꯅꯣꯡꯉꯜꯛꯄꯒ ꯑꯃꯨꯛ ꯃꯁꯥꯁ ꯇꯧꯅꯩꯅꯦ
ꯑꯣ ꯍꯣ ꯐꯔꯦ ꯐꯔꯦ ꯑꯗꯣ ꯑꯩ ꯍꯥꯏꯔꯒꯦꯀꯣ
ꯍꯣꯏ ꯍꯣꯏ ꯐ ꯐꯥꯏ ꯎꯝ ꯎꯝ